ꯍꯂ
ꯍꯜꯂꯣ
ꯇꯥꯕ
ꯍꯣꯏ ꯇꯥꯏꯌꯦ
ꯀꯔꯤ ꯇꯧꯕ꯭ꯔꯦ
ꯑ ꯀꯔꯤꯁꯨ ꯊꯧꯒꯦ ꯅꯪ ꯀꯔꯤ ꯊꯧꯒꯦꯔ
ꯑꯩꯁꯨ ꯀꯔꯤꯁꯤ ꯇꯥꯎꯗꯦ
ꯆꯠꯈꯔꯕ꯭ꯔꯥ
ꯆꯞ ꯆꯥꯔꯦ ꯅꯪꯗꯤ
ꯑ ꯑꯦ ꯆꯗꯦ ꯀꯅꯤꯁꯟꯁꯒꯦꯔ
ꯑꯩꯈꯣꯏꯗꯤ ꯆꯤꯛꯀꯟ ꯆꯥꯏ
ꯎ ꯈꯕ꯭ꯔꯥ
ꯍꯋꯥ ꯍꯋꯥ ꯌꯥ ꯅ ꯍꯋꯥ
ꯍ ꯍꯨ ꯆꯦ ꯀꯔꯤ ꯍꯥ
ꯀꯔꯤ ꯊꯣꯡꯒꯦꯔ ꯅꯪꯗꯤ
ꯑ ꯀꯩꯁꯨ ꯇꯣꯗꯦ
ꯑ ꯅꯨꯡꯁꯤ ꯆꯣꯏꯁ ꯆꯠꯄ꯭ꯔꯥ
ꯑ ꯍꯧꯖꯤꯛ ꯑꯖꯗꯅ
ꯎꯝ
ꯍꯧꯖꯤꯛ ꯀꯔꯤ ꯇꯧꯒꯦꯔꯥ ꯅꯪ
ꯑꯗꯨꯝ ꯐ꯭ꯔꯦꯟꯁ ꯈꯣꯏꯒꯤ ꯌꯨꯝꯗ ꯂꯩꯌꯦ
ꯎꯝ
ꯅꯪꯗꯤ
ꯀꯔꯤꯁꯤ ꯇꯣ ꯇ
ꯎꯝ
ꯑꯪ ꯑ ꯁ꯭ꯀꯨꯜ ꯆꯄ꯭ꯔꯥ
ꯑ ꯍꯣꯏ ꯆꯠꯄꯅꯤ
ꯀꯔ ꯀ꯭ꯂ ꯀ꯭ꯂꯥꯁ ꯍꯥꯏꯒꯦꯅꯤ ꯅ
ꯑꯩ ꯃꯄꯥꯟꯗ ꯂꯩꯦ
ꯑ ꯀꯅꯥ ꯀꯅꯥꯒꯦ
ꯍꯥ
ꯃꯦ ꯀꯔꯤꯦꯁꯨ ꯊꯒꯔ ꯅ
ꯎꯝ ꯇꯧꯔꯦ ꯅꯪ ꯀꯔꯤ ꯊꯕꯛ ꯇꯧꯕ꯭ꯔꯥ
ꯀꯩꯔꯤꯁꯨ ꯇꯧꯗꯦ ꯌꯨꯝꯗ ꯐꯝꯕ ꯀꯔꯤꯁꯨ ꯇꯧꯗꯦ
ꯎꯝ ꯋꯥꯕꯔꯥ ꯑꯗꯨꯗꯤ ꯑ ꯑ
ꯅꯪ ꯗ꯭ꯔꯣꯌ ꯄꯝ꯭ꯕꯔꯥ
ꯍꯥꯥ
ꯗ꯭ꯔꯣꯋꯤꯟ ꯄꯝꯕ꯭ꯔꯥ ꯅꯪ
ꯑꯩꯗꯤ ꯗ꯭ꯔꯣꯏꯟ ꯇꯧꯕ ꯍꯩꯇꯦ ꯇꯧꯗꯦ ꯑꯩꯗꯤ
ꯑꯩꯗꯣ ꯗ꯭ꯔꯣꯋꯤꯡ ꯌꯥꯝ ꯄꯥꯝꯃꯦꯕ꯭ꯔꯥ
ꯑꯣ
ꯄꯥꯝꯃꯥꯁꯨ ꯇꯥꯏꯝ ꯁꯨ ꯂꯩꯇꯦ
ꯑ ꯑꯗꯨ ꯀ꯭ꯂ ꯀ꯭ꯂꯥꯁ ꯑꯠꯀꯤ ꯀ꯭ꯂꯥꯁ ꯆꯠꯂꯣꯅ
ꯀꯥꯔꯤꯔꯥ
ꯑꯏꯠꯀꯤ ꯀ꯭ꯂꯥꯁ
ꯑ ꯇꯔꯅꯦ ꯍꯥꯏ ꯑꯔꯗꯤ ꯀ꯭ꯂꯥꯁ ꯅꯪ ꯑ ꯄ꯭ꯂꯦꯁ ꯈꯪꯕꯔꯥ
ꯎꯝ ꯈꯪꯗꯦ ꯑꯩꯁꯨ ꯎ ꯐꯪꯗꯦ
ꯍꯟꯗꯦ ꯑꯁꯤ ꯏꯝꯐꯥꯜꯗ ꯗ꯭ꯔꯣꯌꯤꯡ ꯑꯥꯔꯠ ꯀ꯭ꯂꯥꯁ ꯑ ꯋꯥꯒꯦꯔꯥ ꯈꯥꯟꯗꯦ
ꯑ ꯑꯩꯁꯨ ꯈꯪꯗꯦ ꯑꯗꯨꯗꯤ
ꯍ
ꯑꯥꯔꯠꯀꯤꯗꯤ ꯑꯩꯗꯤ ꯏꯟꯇ꯭ꯔꯦꯁ ꯂꯩꯇꯦ ꯑꯗꯨꯒꯤ
ꯑꯩꯗꯤ ꯌꯥꯝ ꯏꯟꯇꯦꯔꯦꯁꯇ꯭ ꯂꯩꯌꯦ
ꯑꯣ
ꯅꯪ ꯀꯔꯤ ꯏꯟꯇꯔꯦꯁ ꯂꯩꯕ꯭ꯔꯥ ꯀꯔꯤ ꯊꯕꯛ ꯏꯟꯇꯔꯦꯁ ꯂꯩꯕ꯭ꯔꯥ ꯅꯪ
ꯑ ꯑꯩꯗꯤ ꯏꯁꯄꯣꯔꯠꯁ ꯗ ꯂꯩ
ꯐꯔꯤ ꯏꯁꯄꯣꯔꯠꯁ
ꯎꯝ ꯕꯥꯁꯀꯦꯠꯕꯣꯜꯒꯨꯝꯕ ꯁꯅꯕꯅꯦ
ꯑꯆꯥꯥ
ꯅꯪꯒꯤ ꯏꯁꯄꯣꯔꯠꯇꯠꯇ ꯏꯟꯇꯔꯦꯁ ꯂꯩꯕ꯭ꯔꯥ
ꯑꯁꯨ ꯏꯁꯄꯣꯠꯁ ꯄꯝꯃꯦ ꯅꯪ ꯔꯖ ꯔꯦꯁ ꯀ꯭ꯔꯥ ꯔꯦꯂꯤ ꯔꯦꯁ ꯔꯥꯅꯤ ꯔꯦꯁ ꯍꯟꯗ꯭ꯔꯦꯠ ꯃꯤꯇꯔ ꯔꯦꯁ ꯑꯦ ꯁꯤ ꯏꯁ ꯐꯣꯔ
ꯎꯝ ꯇꯧꯕꯅꯤ ꯍꯥꯏꯁꯨ ꯑꯗꯨꯕꯨ ꯑꯩꯗꯤ ꯐꯨꯠ ꯑ ꯅꯠꯇꯦ ꯕꯁ ꯐꯦꯠꯕꯣꯜꯒ ꯣꯂꯤꯕꯜꯒꯨꯝꯕꯅꯤ ꯐꯥꯎꯝꯃꯦ ꯅꯪꯗꯤ ꯁꯥꯟꯅꯕ ꯍꯥꯏꯕ꯭ꯔꯥ ꯁꯥꯟꯅꯕ ꯍꯥꯏꯕ꯭ꯔꯥ ꯅꯪ ꯕꯥꯁꯀꯦꯠꯕꯣꯜꯒꯨꯝꯕ
ꯁ ꯀꯦꯕꯣꯜꯗꯣ ꯑꯩ ꯈꯟꯗꯦꯕꯣꯜꯗꯣ ꯈꯔ ꯈꯔ ꯈꯪꯉꯦ ꯌꯥꯝ ꯍꯥꯏꯗꯦ ꯈꯔ ꯍꯥꯏꯌꯦ
ꯎꯝ
ꯅꯪ ꯀꯔꯤ ꯀꯦꯝꯗ ꯑꯦꯁꯄꯦꯛ ꯇꯧꯏ ꯌꯥꯝ ꯑꯦꯛꯁꯄꯔꯠ ꯑꯣꯏꯒꯗꯦ
ꯑꯩꯗꯤ ꯚꯣꯂꯤꯕꯣꯜꯗ ꯚꯣꯂꯤꯕꯣꯜꯗ ꯑꯦꯛꯁꯄꯔꯠꯅꯤ ꯑꯩꯗꯤ
ꯌꯥꯔ
ꯑꯩꯒꯤ ꯍꯥꯏꯠꯗꯤ ꯐꯥꯏꯚ ꯄꯣꯏꯟ ꯑꯩꯠ
ꯑꯣꯍ ꯐꯔꯦ ꯄ ꯑꯥ ꯑꯩꯒꯤ ꯍꯥꯏꯠ ꯇꯣ ꯐꯥꯏꯚ ꯄꯣꯏꯟ ꯊ꯭ꯔꯤ ꯍꯥꯞ ꯑꯁꯤꯗ ꯂꯩꯌꯦ
ꯑ
ꯅꯪꯒꯤ ꯍꯥꯏꯠ ꯑꯩ ꯄꯥꯝꯃꯦꯀꯣ ꯐꯥꯏꯈꯣꯏ ꯅꯨꯄꯤ ꯑꯣꯏꯔꯁꯨ ꯐꯥꯏꯈꯣꯏꯅ ꯌꯥꯝ ꯐꯥꯏ ꯌꯥꯝ ꯑꯦꯗꯚꯥꯟꯇꯦꯖꯅꯦ
ꯎꯝ ꯐꯥꯏꯚ ꯄꯣꯏꯟ ꯊ꯭ꯔꯤꯁꯨ ꯅꯨꯄꯤꯒꯤꯗꯤ ꯌꯥꯝꯕꯅꯦ
ꯎꯝ ꯎꯝ ꯑꯁꯤ ꯁꯗꯤꯦ ꯅꯪ ꯀꯔꯤ ꯀꯔꯤ ꯇꯣꯒꯦꯔ
ꯑꯣ ꯀꯔꯤꯁꯨ ꯇꯧꯗꯦ ꯑꯩꯗꯤ ꯑꯗꯨꯝ ꯔꯦꯁ ꯇꯧꯔꯒ ꯂꯩꯕꯅꯦ
ꯀꯔꯤꯁꯤ ꯇꯗꯦ
ꯅꯪ ꯆꯨꯔꯁ ꯆꯠꯄ꯭ꯔꯥꯅ ꯁꯤ
ꯑꯩ ꯑ ꯀꯔꯤꯁꯨ ꯀꯧꯗꯤꯦ ꯌꯟꯗ ꯐꯝꯕꯃꯦ ꯆꯥꯛ ꯆꯥꯔꯦ ꯁꯨꯖ ꯆꯥꯔꯦ ꯑꯁꯀꯔꯤꯁ ꯇꯗ ꯅꯪ ꯀꯔꯤ ꯄꯒꯦꯔꯥ
ꯑꯩꯗꯤ ꯉꯁꯤ ꯆꯔꯆ ꯆꯠꯄꯅꯦ
ꯑ ꯀꯔꯤ ꯆꯨꯔꯗ ꯅꯥꯟ ꯆꯂꯕ꯭ꯔꯥ
ꯑ ꯏꯝꯐꯥꯜꯗꯅꯦ ꯑꯩꯈꯣꯏꯒꯤ ꯆꯔꯆꯇ ꯅꯪ ꯍꯌꯦꯡ ꯀꯔꯤ ꯇꯧꯒꯦꯔ
ꯑ ꯈꯂꯁꯨ ꯇꯣꯗꯦ
ꯑꯣ ꯌꯨꯝꯗ ꯐꯪꯉꯔꯥ
ꯀꯔꯤꯦꯗ
ꯌꯨꯝꯗ ꯐꯪꯒꯦ
ꯍꯣꯏ ꯌꯨꯝꯗ ꯐꯝꯃꯦ
ꯑꯣ ꯅꯨꯡꯉꯥꯏꯕ꯭ꯔꯥ ꯑꯗꯨꯗꯤ
ꯑꯍꯥꯟ ꯅꯨꯡꯉꯥꯏ ꯐꯃꯦ ꯐꯃꯦꯁꯨ ꯀꯔꯤꯕꯨ ꯊꯄꯁꯨ ꯑꯗꯨꯗ
ꯑꯣꯣꯡ ꯊꯕꯛ ꯇꯧꯗꯕꯁꯨ ꯌꯥ ꯋꯥꯏ ꯋꯥꯏ
ꯍꯣꯏ ꯅꯪꯒꯤ ꯏꯃꯥꯏ ꯄꯥ ꯀꯗꯥꯏ ꯂꯩ ꯂꯩꯒꯦꯔꯥ
ꯑꯩꯒꯤ ꯏꯃꯥꯄꯥꯁꯨ ꯎꯝ ꯑꯉꯣꯝꯗ ꯂꯩꯌꯦ ꯀꯔꯤꯁꯨ ꯇꯧꯗꯦ ꯃꯈꯣꯏꯁꯨ
ꯑꯣ
ꯅꯪꯒꯤ ꯏꯃꯥꯄꯥꯗꯤ
ꯀꯔꯤꯁꯨ ꯇꯣꯗꯦ
ꯑꯥ ꯎꯝ
ꯈꯔꯁꯨ ꯇꯣꯗꯦ ꯌꯥꯝ ꯕꯣꯔꯤꯡ ꯑꯣꯏꯌꯦꯕ
ꯑ ꯍꯣꯏ
ꯅꯪ ꯑ ꯅꯪꯒꯤ ꯐꯂꯤ ꯇꯥꯏꯝꯗ ꯀꯔꯤ ꯀꯔꯤ ꯇꯧꯏꯒꯦꯔꯥ ꯂꯩꯥꯏ ꯅꯪꯒꯤ ꯍꯣꯕꯤꯁ
ꯑꯩꯗꯤ ꯑ ꯊꯕꯛ ꯇꯧꯋꯦ ꯑꯗꯨ ꯊꯕꯛ ꯐ꯭ꯔꯤ ꯇꯥꯏꯝꯗꯗꯤ ꯑ ꯑꯗꯨ ꯒꯦꯝꯁꯀꯨꯝꯕ ꯁꯥꯟꯅꯥꯕꯅꯦ
ꯑ ꯑꯩ ꯐꯔꯤ ꯇꯥꯏꯝꯗ ꯗ꯭ꯔꯣꯌꯤꯡ ꯑꯃꯦ ꯑꯁꯤꯁꯨ ꯑ
ꯑ ꯅꯨꯡꯒꯥꯏꯒꯅꯤ ꯑꯗꯨꯗꯤ ꯗ꯭ꯔꯣꯌꯤꯡ ꯇꯧꯕꯁꯨ
ꯎꯝ ꯑꯗꯨ ꯅꯪ ꯂꯥꯁ ꯂꯥꯟꯁ ꯆꯠꯈꯔ ꯆꯥꯈ꯭ꯔꯕ꯭ꯔ
ꯂꯥꯟꯁ
ꯂꯥꯟꯁ ꯍꯣꯏ
ꯆꯥꯔꯦ
ꯀꯔꯤ ꯆꯥꯕ꯭ꯔꯥ
ꯎꯝ ꯍꯧꯖꯤꯛꯇꯣ ꯑꯔꯨꯝ ꯑꯝ ꯑꯟꯗꯥ
ꯑꯥ
ꯅꯪ ꯀꯔꯤ
ꯑꯩꯗꯤ ꯆꯥ ꯇꯕꯤꯁ ꯑꯗꯨ ꯈꯛꯇꯅꯦ ꯑꯩꯒꯤ ꯐ꯭ꯔꯦꯟꯁ ꯌꯨꯝꯗ ꯂꯩꯌꯦ ꯍꯧꯖꯤꯛ ꯎꯝ ꯅꯪꯗꯤ ꯌꯨꯝꯗ ꯂꯩꯕ꯭ꯔꯥ
ꯍꯣꯏ ꯌꯨꯝꯗ ꯂꯌꯦ ꯑꯩꯁꯨ ꯑꯩꯒꯤ ꯏꯃꯥ ꯏꯄꯥ ꯑꯩ ꯑꯩꯈꯣꯏ ꯃꯔꯤ ꯂꯩꯌꯦ ꯌꯨꯝꯗ ꯅꯪꯒꯤ ꯐꯦꯃꯤꯂꯤ ꯃꯦꯝꯕꯔ ꯀꯌꯥ ꯀꯌꯥ ꯂꯩꯕ꯭ꯔꯥ
ꯑꯩꯒꯤ ꯐꯦꯃꯤꯂꯤ ꯃꯦꯝꯕꯔꯗꯤ ꯑꯩ ꯑꯩꯒꯤꯡ ꯎ ꯏꯁ ꯑ ꯁꯤꯁꯇꯔ ꯑꯃ ꯕ꯭ꯔꯗꯔ ꯑꯃ ꯑꯩꯒꯤ ꯏꯃꯥꯄꯥ ꯏꯃꯥ ꯏꯄꯥ ꯂꯩꯕꯅꯦ
ꯑꯣ ꯐꯔꯦ ꯍꯥꯏꯗꯨꯁꯨ
ꯍꯣꯏ ꯅꯨꯡꯉꯥꯏꯕꯅꯦ
ꯎꯝ
ꯅꯪ ꯍꯌꯦꯡ ꯀꯔꯤ ꯇꯧꯒꯦꯔꯥ ꯍꯌꯦꯡ ꯀꯔꯤ ꯇꯧꯒꯦꯔꯥ
ꯀꯔꯤꯁꯨ ꯇꯣꯗꯦ ꯑꯩ ꯀ꯭ꯂꯥꯁ ꯑꯦꯇꯦꯟ ꯇꯧꯗꯦ ꯑꯩꯒꯤ ꯀꯣꯆꯤꯡ ꯀ꯭ꯂꯥꯁ ꯂꯥꯏꯌꯦ
ꯑꯣ ꯅꯨꯡꯉꯥꯏꯔꯦ ꯑꯗꯨꯗꯤ ꯑꯩꯈꯣꯏꯗꯤ ꯑꯩꯗꯤ ꯑ ꯊꯕꯛ ꯆꯠꯈꯤꯅꯤ
ꯐꯔꯦ
ꯇꯧꯕꯁꯨ ꯋꯥꯏꯑꯦ ꯌꯨꯝꯗ ꯐꯪꯕꯁꯨ ꯋꯥꯏꯑꯦ
ꯑ ꯁꯦꯝꯅꯦ ꯑꯩꯁꯨ
ꯎꯝ
ꯑ ꯀꯗꯦ ꯀꯜꯁꯨ
ꯎꯝ ꯎ
ꯎꯝ ꯑꯁꯤ ꯀꯞ ꯀ ꯀꯅꯥ ꯁꯄꯣꯔꯠ ꯑꯣꯏꯒꯦꯔꯥ
ꯑꯩꯗꯤ ꯄꯣꯔꯇꯨꯒꯜꯒ ꯐ꯭ꯔꯥꯟꯁ ꯇꯧꯕꯅꯦ
ꯑꯣꯔ ꯅꯗꯣ ꯄꯇꯤ
ꯍꯣꯏ ꯔ ꯅ
ꯑ ꯑꯗꯣ ꯑꯁꯨ ꯨꯅꯖ ꯃꯦ ꯑ ꯎꯝ ꯍ ꯃꯁꯤ ꯑꯔꯖꯦꯟꯇꯤꯅꯥ ꯃꯁꯤ ꯇꯤꯝ ꯑꯥꯔꯖꯦꯟꯇꯤꯅꯥ ꯁꯄꯣꯔꯠ ꯇ ꯑꯣꯏꯒꯦ
ꯑꯗꯨꯗꯤ ꯈꯩꯅꯤꯗꯤ ꯏꯅꯤ ꯃꯤꯅꯤꯅꯦ
ꯍ
ꯄꯔꯤ
ꯍꯧꯖꯤꯛ ꯀꯅꯥ ꯀꯅꯥ ꯎ
ꯁꯅꯥꯕ꯭ꯔꯥ ꯈꯪꯗꯦ ꯑꯩꯁꯨ ꯌꯦꯡꯗꯦ ꯊꯕꯛ ꯇꯧꯕꯅꯤꯅ ꯋꯥꯕꯒꯤ ꯎꯝ ꯌꯦꯡꯕ ꯃꯇꯝꯁꯨ ꯂꯩꯇꯦ ꯑꯗꯨꯒꯤ ꯌꯦꯡꯗꯦ ꯑꯩꯗꯤ ꯑꯗꯨꯝ ꯁꯞꯄꯣꯔꯠ ꯇꯧꯕꯅꯤ
ꯎꯝ
ꯎꯝ ꯅꯗꯤ ꯌꯦꯡꯕ꯭ꯔꯥ
ꯑ ꯀ ꯏ ꯂꯩꯦ
ꯑꯥ
ꯑꯩꯁꯨ ꯇꯥꯏ ꯑꯣꯏ
ꯑ ꯑ ꯃꯣꯏ ꯀ ꯁꯥꯟꯅꯕ ꯃꯇꯝꯗꯨ ꯅꯨꯡꯊꯪꯗ ꯊꯦꯡꯕꯒꯤ ꯑꯗꯨꯒ ꯑꯌꯨꯛꯇ ꯑꯌꯨꯛꯇꯅꯤ ꯀꯣ ꯑꯗꯨꯒꯤ ꯌꯦꯡꯕꯁꯨ ꯋꯥꯏꯑꯦ ꯍꯣꯀꯠꯄꯁꯨ ꯋꯥꯀꯠꯄ ꯌꯥꯗꯦ
ꯎꯝ
ꯑꯗꯨꯒꯤ
ꯍꯣꯏ ꯍꯣꯏ
ꯇꯅꯤꯡꯉꯁꯨ ꯃꯇꯝ ꯂꯩꯇꯦ
ꯎꯝ ꯅꯪꯒꯤ ꯊꯕ ꯑꯗꯨ ꯀꯔꯤ ꯇꯝꯗ ꯁꯥꯇ ꯑꯣꯏꯒꯦꯔꯥ
ꯑꯩꯒꯤ ꯊꯕꯛꯇꯤ ꯍꯌꯦꯡ ꯆꯠꯈꯤꯅꯤ ꯅ ꯅꯤꯡꯇ ꯅ ꯆꯠꯄꯅꯤ ꯑꯥꯏꯗꯤꯦ ꯌꯨꯝꯗ ꯐꯪꯕꯁꯨ ꯋꯥꯏꯑꯦ
ꯍꯣꯏ ꯐꯝꯃ ꯐꯝꯃꯁꯦ ꯑꯣꯏ
ꯍꯣꯏ ꯊꯕ ꯇꯎꯗ꯭ꯔꯔꯤꯗꯤ ꯄꯥꯏꯌꯦ
ꯍ
ꯁꯄꯣꯠ ꯇ
ꯐꯦꯚꯔꯦꯠ ꯐꯦꯚꯔꯦꯠ ꯀꯂꯔ ꯌꯦꯅ
ꯑꯩꯒꯤ ꯐꯦꯚꯣꯔꯥꯏꯠ ꯀꯂꯔꯗꯤ ꯑꯩꯗꯤ ꯒ꯭ꯔꯤꯟ ꯄꯥꯝꯃꯦ
ꯑ ꯑꯩꯥꯏ ꯀ꯭ꯔꯤꯝ ꯄꯝꯗꯣ
ꯀꯔꯤꯒꯦ
ꯀꯔꯤꯥꯏꯇ ꯔꯦꯠ ꯕ꯭ꯂꯦꯛ ꯋꯥꯏꯠ ꯀ ꯀ ꯀꯥꯝ ꯭ꯔꯤꯟꯁꯨ ꯏꯟ꯭ꯔꯦꯁ ꯇ ꯏꯟ꯭ꯔꯦꯁ
ꯑ ꯑꯩꯗꯤ ꯀ꯭ꯔꯤꯟꯅ ꯄꯥꯝꯃꯦ ꯄ꯭ꯔꯥꯏ ꯀꯂꯔꯁꯤꯗ ꯑꯩꯗꯤ ꯕ꯭ꯔꯥꯏꯠ ꯀꯂꯔꯅ ꯄꯥꯝꯃꯦ
ꯑ ꯑꯩꯗꯣ ꯒ꯭ꯔꯤꯟ ꯄꯥꯝꯗꯦ ꯑꯩꯗꯣ ꯔꯦꯗ ꯀꯂꯔ ꯄꯤꯡ ꯀꯂꯔ ꯑꯁꯤ ꯑꯩꯒꯤ ꯏꯁꯀꯤꯟ ꯑꯩꯒꯤ ꯏꯁꯀꯤꯟꯗ ꯃꯦꯁ ꯇꯧ
ꯎꯝ ꯍꯣꯏ ꯎꯝ ꯑꯗꯨꯅꯤ
ꯎ
ꯑꯗꯨ ꯅꯪꯗꯤ ꯍꯣꯔꯦꯟ ꯀꯔꯤ ꯊꯥꯎꯒꯦꯔꯥ ꯏꯪꯁꯥꯡ ꯀꯔꯤ ꯊꯣꯡꯒꯦꯔꯥ
ꯑ ꯑꯩꯈꯣꯏ ꯍꯧꯖꯤ ꯑ
ꯑꯣ
ꯎꯝ ꯆꯛꯟ
ꯑꯣ ꯑꯩꯈꯣꯏꯁꯤ ꯆꯛꯦꯟ ꯆꯥꯏ
ꯑꯦ ꯑꯁꯤꯁꯦ ꯃꯥꯂꯦ